ꯎꯝ ꯍꯣꯏ ꯇꯥꯔꯦ ꯇꯥꯔꯦ꯫
ꯅꯣꯏꯔꯣꯝꯗꯗꯤ ꯅꯦꯋꯛ ꯐꯥꯕ꯭ꯔꯣ꯫
ꯅꯦꯠꯋꯛ ꯐꯠꯇꯕꯒꯤꯅꯤꯅꯦ꯫ ꯋꯥꯔꯜꯗ ꯀꯞ ꯐꯥꯎ꯫ ꯌꯦꯡꯕ ꯅꯨꯡꯉꯥꯏꯇꯦꯅꯦ꯫
ꯇꯤꯚꯤꯗ꯫ ꯇꯤꯚꯤꯗꯗꯤ ꯐꯔꯝꯒꯅꯤꯗꯗꯤ ꯇꯇꯥ ꯁ꯭ꯀꯥꯏꯒꯤꯗꯤ꯫
ꯑꯩꯈꯣꯏ ꯇꯥꯇꯥ ꯏꯁ꯭ꯀꯥꯏꯗ ꯌꯦꯡꯗꯕ꯫
ꯇꯥꯁ꯭ꯀꯥꯏꯗ ꯌꯦꯉꯨꯅꯦ ꯇꯥꯁ ꯀ ꯌꯥꯎꯔꯗꯤ꯫ ꯐꯣꯟꯗꯤ ꯅꯦꯠꯋꯥꯛ ꯅꯨꯡꯉꯥꯏꯗꯕꯒꯤ꯫
ꯐꯥꯏꯕ꯭ꯔ ꯋꯥꯏꯐꯥꯏꯗ ꯌꯦꯡꯕ꯫ ꯑꯗꯨ ꯃꯔꯛꯇ꯫ ꯅꯦꯠꯋꯥꯛꯁꯦ ꯅꯨꯡꯉꯥꯏꯇꯕ꯫ ꯎꯝ ꯇꯇꯥꯁ꯭ꯀꯥꯏ꯫ ꯁꯦ꯫ ꯁꯦꯡꯗꯤ ꯁꯦꯡꯗꯦꯍꯦ ꯃꯣꯏꯒꯤ ꯆꯦꯅꯦꯜ꯫
ꯃꯅꯤꯄꯨꯔꯗ ꯑꯥꯏ ꯑꯦꯁ ꯇꯤ ꯚꯤꯗ ꯄꯤꯕꯅꯦ꯫
ꯖꯤ ꯐꯥꯏꯚ ꯅꯠꯇ꯭ꯔꯁꯨ ꯀꯣ ꯑꯥꯏ ꯑꯦꯁ ꯇꯤꯚꯤꯗ꯫
ꯑꯣ ꯑꯥꯏ꯭ꯁ ꯇꯤꯚꯤ ꯑꯗꯨꯗꯤ ꯌꯨꯇꯨꯕꯇ ꯄꯤꯔꯝꯒꯅꯤꯅ꯫
ꯎꯝ ꯌꯨꯇꯨꯕꯇꯗꯤ ꯄꯤꯔꯣꯏ꯫
ꯑꯣ꯫ ꯑꯣ꯫ ꯀꯥꯏꯒꯤꯗꯨ ꯁꯦꯡꯕ ꯋꯥꯠꯂꯤꯅꯦ꯫
ꯑꯥ ꯅꯣꯔꯋꯦ ꯍꯟꯗꯛꯆꯦ ꯅꯣꯔꯋꯦ ꯅꯣꯔꯋꯦꯁꯨ꯫ ꯐꯖꯩꯀꯣ꯫
ꯅꯣꯔꯋꯦꯒꯤ ꯑꯩ ꯌꯦꯡꯗꯦ꯫
ꯅꯣꯔꯋꯦꯗ ꯑꯩ ꯊꯥꯖꯕ ꯂꯩꯌꯦ꯫
ꯑꯣ꯫
ꯖꯄꯥꯟꯁꯨ ꯐꯖꯩ꯫
ꯎꯝ ꯅꯤꯄꯥꯜꯁꯨ ꯑꯗꯨꯝ ꯌꯥꯏ ꯑꯩ ꯃꯦꯠꯁ ꯄꯨꯝꯅꯃꯛ ꯌꯦꯡꯗꯦꯗ
ꯎꯝ ꯌꯥꯏ ꯁꯤ ꯑꯔꯖꯦꯟꯇꯤꯅꯥꯒ ꯑꯔꯖꯦꯟꯇꯤꯅꯥꯒ ꯄꯣꯔꯆꯨꯒꯜ ꯀꯇꯥꯔꯀ ꯀꯠꯇ ꯍꯥ ꯇ ꯊꯦꯡꯅꯒꯗꯕ ꯆꯥꯟꯁ ꯂꯩꯌꯦ
ꯎꯝ ꯍꯝꯝ ꯍꯖꯔꯅꯤ ꯍꯥꯏꯦ ꯑꯗꯨꯗꯤ ꯎꯝ ꯃꯩ ꯍꯧꯔꯅꯤꯍꯦ ꯑꯗꯨꯗꯤ ꯑ
ꯅꯥꯎꯗꯕꯒꯤ ꯄ꯭ꯂꯦꯗꯤ ꯃꯤꯒꯤ ꯗꯤꯐꯦꯟꯗꯔ ꯑꯃꯨꯛ ꯁꯥꯟꯅꯔꯦꯅꯦ
ꯎꯝ ꯁꯨꯝ
ꯎꯝ ꯆꯨꯞ ꯆꯦꯟ ꯆꯦꯟꯗ꯭ꯔꯦ ꯑꯃ ꯑꯗꯨꯝ ꯑꯣꯐꯁꯥꯏꯦ
ꯅꯍꯥꯟꯒꯤ ꯃꯦꯠꯆꯇꯣ ꯌꯦꯡꯕ꯭ꯔꯥ
ꯌꯦꯡꯉꯦ
ꯅꯍꯗ ꯗꯤꯌꯥꯀꯣ ꯍꯗ ꯐꯤꯐꯥꯟ ꯁꯨ ꯐꯣꯔꯇꯤ ꯁꯤꯛꯁꯇ ꯂꯩꯕ ꯇꯤꯝꯕꯨ ꯒꯣꯋꯥ ꯐꯥꯎ ꯆꯟꯕ ꯉꯝꯅꯕ ꯑꯗꯨꯒ ꯉꯁꯤ ꯎꯕꯦꯀꯤꯁꯇꯥꯟꯁ ꯇꯥꯟꯗ ꯑꯃꯨꯛ ꯁꯥꯟꯅꯥꯗꯨꯅ ꯄꯀꯤꯁꯇꯥꯟꯁꯦ ꯐꯤꯐꯇꯤ ꯁꯤꯛꯁꯇ ꯂꯩꯌꯦꯕ ꯔꯦꯡꯀꯤꯡꯁꯦ
ꯎꯝ
ꯎꯕꯕꯦꯀꯤꯁꯇꯥꯟꯗꯗꯤ ꯀꯝꯄꯜꯁꯔꯤ ꯉꯝꯂꯅꯤ ꯑꯗꯨꯒ ꯀꯣꯂꯝꯕꯤꯌꯥꯗ ꯃꯣꯏ ꯈꯔ ꯋꯥꯔꯅꯤ
ꯎꯝꯝ ꯍꯣꯏ ꯎꯝ
ꯍꯟꯗꯛꯁꯦ ꯕꯦꯁ ꯇꯤꯝ ꯑꯍꯨꯝ ꯐꯥꯎ ꯈꯟꯒꯅꯦꯕ ꯑꯥꯎ ꯑꯣꯐ ꯑꯣꯔꯗꯣ ꯑꯥꯎꯠ ꯑꯣꯐ ꯇ꯭ꯨꯌꯦꯦꯜꯞ ꯒ꯭ꯔꯨꯨꯞ ꯊ꯭ꯔꯤ ꯊ꯭ꯔꯤ ꯊꯔꯠ ꯄꯣꯖꯤꯁꯟ ꯦꯁ ꯇꯤꯝ ꯇꯨꯋꯦꯜꯐꯇꯒꯤ ꯑꯩꯠ ꯈꯟꯒꯅꯦꯕ ꯑꯗꯨ ꯑꯗꯨ ꯑꯣꯏꯗꯤ ꯆꯥꯟꯁ ꯂ ꯂꯩ ꯑꯗꯨꯩ ꯃꯣꯏꯁꯨ ꯅꯣꯛꯥꯎꯒꯤ ꯑꯗꯣ ꯎꯕꯦꯀꯤꯁꯇꯥꯟꯗ ꯃꯨꯛꯗ꯭ꯔꯣ ꯇꯕ ꯀꯣꯂꯦꯝꯂꯝ ꯭ꯌꯥꯅ ꯑꯣꯏꯅꯟ ꯂꯧꯔꯒ ꯃꯣꯏ ꯑꯅꯄ ꯀꯔꯔꯅꯤ ꯎꯝ ꯗꯤꯌꯔ ꯀꯣꯡꯒꯣꯁ ꯄꯣꯏ ꯁꯤ ꯂꯩꯕꯅꯦꯕ
ꯎꯝ ꯎꯝ ꯑꯗꯨꯁꯨ ꯑꯩ ꯃꯤꯗꯤ ꯀꯟꯕꯅꯦꯍꯦ ꯑꯗꯨꯁꯤꯡꯁꯨ ꯄ꯭ꯂꯦꯌꯔꯁꯤꯡꯗꯣ
ꯎꯝ
ꯍꯥꯏꯕꯗꯤ ꯃꯣꯏ ꯏꯁꯇꯥꯃꯤꯅꯥ ꯌꯥꯝꯃꯦꯕ ꯑꯗꯨ ꯀꯣꯡꯒꯣ ꯄ꯭ꯂꯦꯌꯔꯁꯤꯗꯣ
ꯎ ꯁꯤꯅꯦꯒꯜꯁꯨ ꯐꯖꯩ ꯑꯁ ꯄ꯭ꯂꯦꯌꯥꯔꯁꯦ ꯌꯥꯝ ꯐꯩ ꯑꯗꯨꯒ ꯐ꯭ꯔꯥꯟꯁꯗ ꯅꯍꯥꯟ ꯄꯣꯕ ꯇꯣ
ꯎꯝ
ꯐꯥꯔꯁ ꯍꯥꯐꯇꯗꯤ ꯃꯣꯏꯅ ꯗꯣꯃꯤꯅꯦꯠ ꯇꯧꯕꯅꯦ ꯐ꯭ꯔꯥꯟꯁ ꯄ꯭ꯂꯦꯌꯔ ꯏꯁꯇꯥꯔ ꯄ꯭ꯂꯦꯌꯔ ꯉꯥꯛꯇ ꯑꯣꯏꯔꯤꯅꯤ ꯐꯥꯔꯁ ꯍꯥꯐꯇꯗꯤ ꯌꯥꯗꯕ ꯃꯅꯦ ꯃꯣꯏꯒꯦ ꯑꯃꯨꯛ ꯁꯦꯀꯦꯟ ꯍꯥꯐꯗꯒꯤ ꯆꯟꯒꯅꯤ
ꯎꯝ
ꯄꯣꯣꯔꯇꯨꯒꯜ ꯄꯣꯔꯇꯨꯒꯜ ꯄ꯭ꯂꯦꯌꯔ ꯐꯥꯖꯃꯟꯕ
ꯎꯝ
ꯎꯝ ꯅꯣꯏ ꯋꯦꯗꯔ ꯀꯃꯥꯏꯅ ꯇꯧꯒꯦ ꯇꯝꯄꯥꯛꯛꯇ
ꯑꯗꯨꯝ ꯅꯨꯡꯁꯥ ꯁꯥꯏꯗ ꯁꯤꯗꯤ
ꯑꯣ ꯑꯁ ꯑꯩ
ꯅꯣꯡ ꯆꯨꯕ꯭ꯔꯥ
ꯌꯥꯗꯦꯅꯦ ꯅꯣꯡꯁꯦ ꯍꯥꯡꯗꯦꯅꯦ ꯑꯗꯨꯝ ꯆꯨꯔ ꯆꯨꯔ ꯂꯩꯆꯤꯟꯁꯨ ꯑꯗꯨꯝ ꯊꯥ ꯊ ꯑꯩꯁꯨ ꯏꯝꯐꯥꯜ ꯍꯌꯦꯡ ꯋꯦꯗꯔ ꯅꯨꯡꯉꯥꯏꯔꯗꯤ ꯍꯌꯦꯡ ꯀꯦꯅ ꯂꯩꯌꯦ
ꯂꯝꯕꯤ ꯑꯗꯨꯝ ꯆꯠꯄ ꯈꯣꯠꯄ ꯀꯩꯁꯨ ꯇꯧꯗꯅꯕ꯭ꯔꯣ
ꯂꯝꯕꯤꯗꯤ ꯑꯗꯨꯝ ꯍꯣꯏ ꯏꯁꯀꯣꯔ ꯏꯁꯀꯣꯔꯠꯀꯨꯝꯕ ꯄꯤꯔꯒ ꯑꯗꯨꯝꯠꯂ ꯆꯠꯗꯤ ꯆꯠꯂꯦ ꯑꯗꯨꯕꯨ ꯔꯤꯛꯁ ꯂꯩꯗꯅ
ꯑꯥ
ꯑꯗꯨꯅ ꯍꯌꯦꯡꯁꯦ ꯇꯣꯞꯄꯔꯗ ꯋꯦꯗꯔ ꯌꯥꯔꯗꯤ ꯇ꯭ꯔꯣꯞꯄꯔꯗ ꯉꯥꯏꯔꯤꯕ ꯑꯩꯅ ꯆꯣꯄꯔꯗ ꯇꯤꯀꯦꯠ ꯀꯛ ꯈꯔꯦꯕ ꯅꯍꯥꯟꯗꯒꯤ
ꯀꯌꯥ ꯂꯧꯋꯦ ꯆꯣꯄꯔꯗꯥ
ꯀꯩꯅꯣ ꯒꯔꯃꯦꯟꯒꯤꯗꯤ ꯂꯤꯁꯤꯡ ꯑꯅꯤ
ꯀꯄꯨꯝꯗꯒꯤꯔꯣ
ꯅꯠꯇꯦꯗ ꯁꯤꯗ ꯇꯤ ꯑꯦꯝ ꯑꯦꯜꯗ
ꯑꯣ ꯑꯣꯠꯆꯥ
ꯁꯤꯗ ꯍꯞꯇꯥ ꯑꯍꯨꯝꯒꯨꯝꯕ ꯁꯨꯔꯦꯅ ꯁꯤꯗ ꯂꯩꯕ ꯑꯦ ꯁꯤꯗꯗꯤ ꯂꯣꯏꯔꯦ ꯑꯗꯨꯕꯨ ꯉꯥꯏꯔꯤꯅꯤꯅꯦ ꯑꯗꯨ ꯑꯩꯈꯣꯏ ꯂꯝꯕꯤꯗꯣ
ꯎꯝ
ꯆꯠꯄ ꯌꯥꯗ꯭ꯔꯕ ꯔꯤꯛꯁꯁꯦ ꯋꯥꯡꯕ ꯑꯗꯒꯤ ꯑꯗꯨꯒꯤ ꯁꯤꯗ ꯆꯣꯄꯔ ꯆꯠꯂꯁꯤꯅ ꯇꯤꯀꯦꯠ ꯀꯛꯈ꯭ꯔꯕ
ꯑꯣ ꯈꯧꯄꯨꯝꯗꯒꯤ ꯑꯃꯨꯛ ꯇꯃꯦꯡꯂꯣꯡ ꯂꯥꯛꯄ
ꯎꯝ
ꯍꯩꯌꯦꯡ ꯈꯪꯗꯦ ꯃꯣꯏ ꯋꯦꯗꯔꯁꯦ ꯆꯣꯄꯔ ꯎꯝ ꯆꯣꯄꯔ
ꯀꯩ ꯖꯒꯥꯗ ꯂꯩꯌꯦ ꯇꯃꯦꯡꯂꯣꯡ
ꯎꯝ ꯕꯖꯥꯔ ꯑꯦꯔꯤꯌꯥꯗꯅꯤ
ꯑꯣ ꯕꯖꯥꯔ ꯑꯦꯔꯤꯌꯥ ꯍꯥꯏꯁꯦ
ꯎꯝ ꯑꯩꯁꯨ ꯈꯪꯗꯦꯗ ꯕꯖꯥꯔ ꯑꯦꯔꯤꯌꯥ ꯑꯗꯨ ꯑꯟꯇꯤ ꯈꯣꯏꯗ ꯂꯩꯕꯅꯤ ꯍꯣꯔꯦꯟ ꯋꯥꯆꯞꯗ ꯍꯥꯏꯁꯦ ꯑꯗꯨꯒꯤ ꯋꯥꯔꯤꯗꯣ
ꯑꯥ
ꯋꯥꯆꯦꯞꯇ ꯍꯥꯏꯁꯦꯕ ꯑꯗꯨꯒꯤ ꯋꯥꯔꯤꯗꯣ ꯎꯝ ꯕꯣꯜꯒꯨꯝꯕ ꯁꯥꯟꯅꯗ꯭ꯔꯣ ꯍꯟꯗꯛ ꯃꯛꯄꯨ
ꯉꯁꯤ ꯁꯅꯥ ꯁꯥꯟꯅꯕ ꯆꯠꯀꯅꯤ
ꯑꯣ
ꯄꯨꯡꯁꯦ ꯐꯣꯔꯣꯔ ꯇꯨ ꯐꯥꯏꯚ ꯒꯝꯕꯤ ꯂꯩ ꯒꯤ ꯇꯥꯞꯇꯀꯣ
ꯎꯝ ꯎꯝ
ꯇꯧꯁꯦꯡꯒꯤ ꯇꯤꯝꯅ
ꯎꯝ
ꯂꯣꯏꯖꯥꯛꯄꯦꯠ ꯁꯥꯟꯅꯁꯤ ꯍꯥꯏꯕꯅꯦ
ꯅꯨꯡꯉꯥꯏꯒꯗꯅꯤ ꯏꯝꯐꯥꯜ ꯂꯩꯕꯁꯤꯡꯗꯤ ꯈꯔ ꯅꯨꯡꯉꯥꯏꯔꯦ ꯍꯟꯗꯛ
ꯍꯣꯏ ꯏꯝꯐꯥꯜꯗꯗꯤ ꯀꯩꯁꯨ ꯅꯨꯡꯉꯥꯏꯌꯦ
ꯈꯣꯏꯗꯗꯤ ꯌꯥꯗ꯭ꯔꯦ
ꯅꯣꯡ ꯆꯨ
ꯅꯪ ꯆꯨꯕ꯭ꯔꯥ
ꯎꯝ ꯃꯄꯥꯟ ꯐꯥꯎ ꯊꯣꯛꯄ ꯌꯥꯗꯦꯍꯦ ꯁꯤꯗ ꯑꯩꯗꯤ ꯈꯪꯗꯦ ꯅꯍꯥꯟ ꯁꯤꯗꯗꯤ ꯂꯣꯏꯔꯦ ꯍꯞꯇꯥ ꯑꯍꯨꯝꯒꯨꯝꯕ ꯅꯨꯃꯤꯠ ꯎꯕꯁꯦ ꯅꯨꯃꯤꯠ ꯑꯃꯅꯤꯅꯤ ꯈꯛꯇꯅꯤ ꯅꯨꯃꯤꯠ ꯎꯕꯁꯦ ꯑꯗꯨꯝ ꯅꯣꯡ ꯆꯨꯔ ꯂꯩꯆꯤꯟ ꯑꯃꯨꯛ ꯊꯥꯒꯅꯤ ꯌꯥꯗꯤꯦ ꯅꯦꯠꯁꯨ ꯅꯨꯡꯉꯥꯏꯇꯦ ꯃꯩꯁꯨ ꯂꯥꯛꯇꯦ
ꯇꯃꯦꯡꯂꯣꯡꯗꯗꯤ ꯑꯗꯨꯝ ꯇꯧꯕꯒꯅꯤ ꯅꯦꯠ ꯅꯦꯠꯀꯥꯟ ꯃꯩꯗꯤ ꯏꯔꯤꯒꯨꯂꯔ ꯇꯧꯒꯅꯤ
ꯀꯔꯤ ꯌꯦꯟꯁꯥꯡ ꯆꯥꯔꯤ ꯉꯁꯤꯗꯤ
ꯉꯁꯤ ꯏꯟꯖꯥꯡ ꯊꯣꯡꯂꯤꯕ ꯁꯤꯡꯖꯨ ꯑꯣꯏꯅ ꯆꯥꯔꯦ ꯑꯥꯌꯨꯛ ꯇꯗꯤ ꯆꯥꯛ ꯆꯥꯅꯤꯡꯗꯕꯀꯣ
ꯎꯝ
ꯇꯦꯟ ꯂꯩꯕꯅꯤꯅ ꯊꯣꯡꯕꯁꯨ ꯇꯠ ꯅꯨꯡꯗꯥꯡꯗ ꯕꯣꯜ ꯊꯦꯡ ꯊꯦꯡꯅꯩ ꯌꯦꯡꯒ ꯍꯧꯒꯠꯄ ꯉꯝꯗꯕ
ꯎꯝ ꯀꯅꯥ ꯀꯅꯥ ꯂꯩꯒꯦꯅ ꯈꯟꯠꯇꯔꯣ
ꯗꯤ ꯏꯃꯥꯟꯅꯕꯒ ꯂꯣꯏ ꯄꯨꯟꯔꯒꯥ ꯂꯩꯕꯅꯦ ꯧ ꯃꯇꯝ ꯑꯣꯏꯕꯅꯤꯅꯀꯣ ꯑꯗꯨꯝ ꯂꯩ ꯃꯣꯏꯒꯤ ꯔ ꯑꯗꯨꯝ ꯄꯨ ꯄꯨꯟꯕꯅꯦ ꯑꯩꯈꯣꯏ
ꯑ ꯇꯤꯚꯤ ꯑꯆꯧꯕ ꯂꯩꯕ꯭ꯔꯣ ꯅꯣꯏ
ꯇꯣꯞꯇ ꯌꯦꯡ ꯕꯅꯦ ꯑꯩꯈꯣꯏꯗꯤ ꯔꯦꯟ ꯃꯄꯨ ꯃꯣꯏꯗꯁꯨ ꯃꯔꯛꯇ ꯑꯩ ꯑꯗꯨꯝ ꯌꯦꯡꯉꯦ
ꯑꯣꯍꯣ
ꯃꯣꯏꯒꯤ ꯇꯤꯕꯤꯗ
ꯎꯝ ꯉꯔꯥꯡ ꯅꯨꯡꯗꯥꯡꯗꯤ ꯑꯩꯈꯣꯏ ꯃꯣꯏ ꯋꯥꯔꯜ ꯀꯞ ꯊꯦꯇꯔ ꯑꯃ ꯂꯩꯌꯦꯕ
ꯎꯝ ꯒꯨꯏꯒꯥꯏ ꯂꯣ ꯅꯠꯇꯦꯏ ꯕꯤꯒꯥꯏꯂꯣꯡꯗ ꯑꯣꯏꯔꯝꯒꯅꯤ
ꯍꯣꯏ ꯑꯗꯨꯅꯦ ꯑꯗꯨꯗ ꯌꯦꯡꯕ ꯆꯠꯄ
ꯄ꯭ꯔꯥ
ꯍꯣꯏ ꯌꯥꯝ ꯂꯥꯛꯑꯦ ꯑꯁ ꯃꯄꯥꯟ ꯆꯟꯗꯕꯅꯤꯍꯦ ꯔꯨꯝꯗꯣ ꯈꯔ ꯄꯤꯛꯄ
ꯎꯝ
ꯑꯗꯨ ꯃꯄꯥꯟꯗꯁꯨ ꯐꯝꯃꯒ ꯌꯦꯡꯕꯅꯤ ꯌꯦꯡꯕ ꯅꯨꯡꯉꯥ ꯏꯔꯦ
ꯔꯣꯅꯥꯜꯗꯣ ꯐꯦꯟꯁ ꯔꯣꯅꯥꯜꯗꯣ ꯐꯦꯟꯁ ꯌꯥꯝꯂ ꯄ ꯃꯥꯜꯂꯦ ꯇꯨꯍ ꯂꯣꯒꯦꯁ
ꯑꯗꯨꯝ ꯂꯩꯌꯦ ꯍꯣꯏ
ꯄꯤꯅꯥꯜꯇꯤ ꯆꯟꯗꯕ ꯃꯇꯝꯗꯗꯤ ꯑꯁ
ꯑꯍꯥ
ꯃꯣꯏꯅ ꯇ꯭ꯔꯣꯜ ꯇꯧꯕꯗ ꯑꯗꯨꯒ ꯒꯣꯜ ꯑꯃꯨꯛ ꯆꯟꯕ ꯔꯣꯅꯥꯜ ꯗꯣꯗꯤ ꯐꯪ ꯆꯟꯕ ꯐꯪ ꯂꯣꯏ
ꯎꯝ
ꯉꯁꯤ ꯑꯣꯄꯣꯅꯦꯟ ꯃꯣꯏꯒꯤ ꯑꯣꯄꯣꯅꯦꯟꯗꯤ ꯎꯕꯦꯀꯤ ꯁꯇꯥꯟ
ꯅꯍꯥꯟ ꯇ꯭ꯋꯦꯟꯇꯤ ꯇꯨꯗ ꯁꯥꯟꯅꯕ꯭ꯔꯣ ꯑꯗꯨ ꯎꯕꯦꯀꯤꯁꯇꯥꯟꯗꯣ
ꯇ꯭ꯋꯦꯟꯇꯤ ꯇꯨꯗ ꯁꯥꯟꯅꯔꯣꯏ ꯉꯁꯤꯅ ꯁꯦ ꯀꯦꯟ ꯃꯦꯠꯆ ꯅꯦ ꯃꯣꯏꯒꯤꯁꯨ ꯅꯍꯥꯟꯗꯤ ꯄꯣꯂꯝ ꯒ ꯁꯅꯥꯕꯅꯦ ꯀꯣꯂꯦꯝꯂꯝꯕꯤꯌꯥ ꯑꯗ ꯁꯥꯟꯅꯕꯗꯨ ꯊ꯭ꯔꯤ ꯋꯥꯟ ꯇꯟꯥꯟꯕꯅꯦꯕ
ꯎꯝ ꯑꯩꯅ ꯍꯥꯏꯕ ꯍꯥꯏꯕꯗꯤ ꯂꯥꯁ ꯋꯥꯔꯜ ꯀꯞꯇ ꯁꯅꯥꯕ꯭ꯔꯣ ꯍꯥꯏꯕ
ꯎꯕꯦꯀꯤꯁꯇꯥꯟ ꯈꯪꯗꯦꯗ ꯑꯦꯁꯤꯌꯥꯗ ꯑꯗꯨꯗꯤ ꯍꯣꯏ ꯃꯣꯏ ꯃꯣꯏꯁꯨ ꯀ꯭ꯋꯥꯂꯤꯐꯥꯏ ꯇꯧꯔꯝꯒꯅꯤ
ꯎꯝ ꯎꯝ ꯑꯁ ꯉꯔꯥꯡ ꯅꯨꯡꯗꯥꯡꯗꯨꯗꯤ ꯂꯦꯐ ꯔꯥꯏꯠ ꯔꯥꯏꯠ ꯁꯥꯏꯠꯇ ꯔꯣꯅꯥꯜꯗꯣꯒꯤ ꯐꯦꯟ ꯊꯝꯕ ꯂꯦꯐ ꯁꯥꯏꯠꯇꯅ ꯃꯦꯁꯤꯒꯤ ꯁꯦꯟ ꯐꯝꯕ ꯑꯗꯨꯅ ꯌꯦꯡꯕ ꯅꯨꯡꯉꯥꯏꯍꯦ
ꯑꯁꯇ꯭ꯔꯂꯤꯌꯥꯌꯥ ꯑꯁꯨ ꯀꯥꯟꯕꯥꯅꯤ ꯑꯣ ꯦꯁ ꯇꯝ ꯀꯥꯟ ꯃ ꯌꯨꯔꯣꯄꯤꯌꯥꯟ ꯀ꯭ꯂꯕꯗ ꯁ ꯅꯕ ꯃꯣꯏ ꯃꯤ ꯄ ꯂꯩꯔ ꯌꯥꯝ ꯕ ꯏ ꯄꯤ ꯑꯦꯜꯒ ꯍꯦꯜꯃꯦ ꯍꯦꯜꯃꯦꯠ ꯕ꯭ꯔꯦꯛꯇꯁꯨ ꯁꯥꯟꯅꯕ ꯌꯥꯎꯋꯦ ꯄꯌꯦꯡꯕꯅꯦꯗꯁꯨ ꯁꯥꯟꯅꯕ ꯌꯥꯎꯋꯦ ꯑꯗꯨ ꯂꯩꯌꯥꯔꯗꯤ ꯐꯖꯕꯅꯦ
ꯎꯝ ꯑꯗꯨꯅꯅꯤꯅꯦ ꯉꯔꯥꯡꯗꯣ ꯈꯔ ꯇꯤꯝ ꯎꯝ ꯈꯔ ꯀꯔꯤ ꯍꯥꯏꯁꯤꯔꯥ ꯋꯤꯛ ꯑꯣꯏꯕ ꯁꯅꯥꯔꯗꯤ ꯃꯤꯁꯤ ꯍꯦꯇ꯭ꯔꯤꯛ ꯆꯟꯕ ꯆꯥꯟꯁ ꯂꯩꯕꯅꯤ
ꯝ ꯁꯤ ꯔꯅꯜꯗꯣ ꯐ ꯑꯜꯖꯤ ꯀ꯭ꯔꯤꯌꯥꯗꯣ ꯑꯔꯖꯦꯟꯇꯤꯅꯥꯒꯤ ꯑꯍꯥꯟꯕ ꯃꯦꯠꯁꯦ ꯗꯤꯌꯥꯔ ꯀꯣꯡꯒꯣꯅ ꯍꯦꯟꯅ ꯀꯜꯂ ꯍꯥꯏꯅꯦ ꯍꯥꯏ ꯑꯥꯎꯖꯔꯤꯌꯥꯗꯒꯤ